ꯍꯜꯂꯣ ꯀꯩꯗꯩꯅꯣ
ꯂꯩꯔꯝ ꯕꯅꯤꯗ
ꯀꯩ ꯖꯥꯡ ꯆꯥꯈ꯭ꯔꯕ
ꯉꯁꯥꯏꯗꯤ ꯑꯩꯗꯣ ꯊꯕꯛ ꯆꯠꯂꯨꯕꯅꯦ ꯍꯣꯇꯦꯜ ꯑꯣꯏ ꯆꯥꯔꯦ
ꯎꯝ ꯍꯣꯇꯦꯜꯗ ꯀꯩꯀꯩ ꯆꯔꯛꯑꯕ
ꯃꯣꯏ ꯀꯩꯅꯣꯅꯤꯗ ꯃꯆꯜ ꯌꯥꯝꯃꯦ ꯎꯇꯤꯅꯦ ꯏꯔꯣꯝꯕꯅꯦ ꯑꯗꯒꯤ ꯉꯥ ꯃꯀꯣꯛ ꯃꯔꯨ ꯉꯧꯕꯗꯣ
ꯑꯥ
ꯑꯗꯨꯅꯦ ꯌꯦꯟ ꯑꯉꯧꯕ ꯑꯃꯒ
ꯎꯝ ꯀꯥꯏ ꯍꯣꯇꯀꯜꯗꯅꯣ ꯍꯥꯏꯁꯦ
ꯑ ꯀꯩꯅꯣꯒꯤꯗ ꯑꯦꯌꯥꯔꯄꯣꯔꯠꯀꯤꯗꯨꯗꯅꯤꯗ ꯉꯁꯥꯏꯗꯣ ꯁꯨꯝ ꯅꯝꯕꯣꯜ ꯆꯠꯂꯨꯕꯅꯦ ꯑꯌꯨꯛꯇꯣ
ꯑꯣ ꯅꯝꯕꯣꯟꯗ
ꯑꯥ ꯑꯗꯨ ꯍꯜꯂꯛꯄꯗꯨꯗ ꯆꯥꯔꯛꯑꯕ ꯑꯩꯗꯣ
ꯑꯣ ꯍꯥꯎꯔꯦ ꯂꯨꯄꯥ ꯀꯌꯥ ꯂꯧꯍꯧꯕ
ꯀꯩꯅꯣ ꯑꯃꯨꯛ ꯂꯧꯍꯧ ꯃꯥꯜꯂꯦ ꯑꯩꯈꯣꯏ ꯑꯅꯤꯅꯦꯕꯀꯣ ꯎꯝ ꯂꯨꯄꯥ ꯆꯥꯃꯔꯤꯈꯛ ꯂꯧꯍꯧꯋꯦ
ꯑꯣ ꯀꯩꯝ ꯀꯥꯏꯗꯦꯗꯥ ꯂꯨꯄꯥ ꯆꯥꯝꯃꯔꯤ ꯈꯛꯇ ꯑꯣꯏꯔꯗꯤ
ꯌꯥꯝꯗꯤꯌꯦ ꯑꯗꯨꯅꯦ ꯅꯪꯗꯤ ꯀꯩꯀꯩ ꯆꯥꯔꯕ ꯉꯁꯥꯏ
ꯍꯥꯏꯗꯣ ꯑꯩꯒꯤ ꯑꯩꯈꯣꯏ ꯑ ꯏꯌꯥꯝꯕ ꯑꯃꯒ ꯍꯋꯥꯏ ꯑꯃꯅꯦ ꯑꯗꯒꯤꯗꯤ ꯀꯥꯡꯃꯦꯠ ꯑꯃ ꯇꯧꯔ ꯆꯥꯏ
ꯑꯣ
ꯕꯣꯜ ꯌꯦꯡꯕꯔꯣ ꯍꯟꯗꯛꯇꯤ
ꯕꯣꯜ ꯌꯦꯡꯉꯦ
ꯀꯔꯝꯕ ꯇꯤꯝꯗ ꯁꯞꯄꯣꯔꯠ ꯇꯧꯔꯤꯒꯦ ꯍꯧꯖꯤꯛꯀꯥꯟꯁꯤꯕꯣ
ꯈꯪꯗꯦꯗ ꯑꯩꯕꯨꯗꯤ ꯔꯣꯅꯥꯜꯗꯣ ꯐꯦꯟꯅꯤ ꯀꯩꯅꯣ ꯑꯇꯩꯒꯤ ꯈꯔ ꯈꯔ ꯌꯦꯡꯉꯦ ꯑꯗꯨꯒ ꯌꯥꯝ ꯍꯥꯏꯗꯤ ꯌꯥꯝ ꯄꯥꯛꯅ ꯌꯦꯡꯕꯗꯣ ꯑꯣꯏꯗꯦꯕ ꯈꯔ ꯈꯔ ꯃꯃꯤꯡ ꯆꯠꯄ ꯆꯠꯄꯁꯤꯡꯗꯨꯗꯤ ꯌꯦꯡꯉꯦ
ꯍꯨ ꯍꯟꯗꯛꯀꯤ ꯋꯥꯔꯜ ꯀꯞꯁꯦ ꯇ꯭ꯋꯦꯟꯇꯤ ꯇ꯭ꯋꯦꯟꯇꯤ ꯁꯤꯛꯁꯁꯦ ꯇꯤꯝꯖꯦ ꯑꯃꯠꯇ ꯍꯥꯏꯕ ꯉꯝꯗꯦꯅꯦ ꯁꯤꯖꯦ ꯑꯃ ꯍꯥꯏꯗꯤ ꯁꯤꯖꯤ ꯑꯃ ꯊꯤ ꯈꯣꯠꯂꯦꯅ ꯍꯥꯏꯕꯁꯦ ꯌꯥꯝ ꯋꯥꯅ ꯊꯣꯛꯑꯦꯕ
ꯍꯟꯗꯛꯇꯤ ꯄꯨꯔꯥ ꯑꯑꯣꯟꯕ ꯑꯃꯅꯤ ꯄꯨꯔꯛꯏꯁꯤ ꯀꯩꯅꯣ ꯀꯩꯅꯣ ꯂꯩ ꯖꯔꯃꯅꯤ ꯂꯩꯍꯧꯔꯦ ꯑꯗꯒꯤ ꯅꯦꯗꯔꯂꯦꯟꯁꯨ ꯂꯩꯍꯧꯔꯦ
ꯑꯥ
ꯑꯗꯩ ꯉꯁꯥꯏ ꯀꯅꯥ ꯀꯅꯥ ꯂꯩꯍꯧꯕꯅꯣ ꯈꯪꯗꯦ ꯉꯁꯥꯏꯁꯨ ꯈꯔ ꯁꯥꯟꯅꯒꯤꯝꯅꯤ
ꯁ꯭ꯋꯤꯗꯦꯟꯖꯨ ꯂꯩꯍꯧꯔꯝꯃꯅꯤ
ꯑꯣ ꯑꯣ ꯅꯣꯔꯋꯦꯒ ꯁꯥꯟꯅꯒꯤꯝꯅꯤ ꯆꯨꯝꯃꯦ ꯁ꯭ꯋꯤꯗꯦꯟ ꯑ ꯁ꯭ꯋꯤꯗꯦꯟ ꯁ꯭ꯋꯤꯗꯦꯟ ꯂꯩꯍꯧꯔꯦ
ꯅꯣꯔꯋꯦꯒꯤꯗꯤ ꯍꯥꯜ ꯍꯥ ꯍꯥꯂꯥꯟ ꯍꯣꯏꯗꯣ ꯕꯣꯟ ꯐꯖꯕꯅꯤ ꯅꯣꯔꯋꯦꯒꯤ
ꯐꯖꯕꯅꯦ ꯍꯥꯂꯥꯟ ꯕꯣꯜ ꯐꯖꯩ ꯀꯩꯅꯣ ꯍꯥꯂꯥꯟꯗꯤ
ꯁꯤꯅꯦ ꯖꯔꯃꯅꯤꯒꯤꯁꯨ ꯕꯣꯟꯖꯦ ꯐꯖꯔꯤꯅꯤ ꯀꯃꯥꯏꯅ ꯇꯧꯗꯅ ꯃꯣꯏꯁꯦ ꯇ꯭ꯔꯥꯏꯕꯤꯛ ꯅꯤ ꯍꯥꯏ
ꯃꯥꯅꯦ
ꯑ ꯑ ꯀꯔꯤ ꯄꯦꯔ ꯄꯦꯔꯥꯒꯨ ꯍꯥꯏꯕ ꯀꯩꯅꯣꯝ ꯍꯥꯏ ꯂꯝꯗꯣ ꯀꯔꯤ
ꯑ ꯀꯩ ꯄꯦ ꯄꯦꯔꯥꯒꯣ ꯍꯥꯏꯕ꯭ꯔꯥ ꯀꯩꯅꯣꯝ ꯍꯥꯏꯕꯅꯤ ꯀꯥꯎꯒ꯭ꯔꯦꯅꯦ
ꯑꯥ ꯕꯣꯜꯗꯤ ꯃꯔꯃꯅꯤꯅ ꯑꯗꯨꯝ ꯕꯣꯜ ꯄꯥꯏꯔꯒ ꯑꯗꯨꯝ ꯑꯌꯥꯝꯕ ꯁꯥꯟꯅ ꯃꯥꯜꯂꯦꯗ
ꯎꯝ ꯑꯃꯃꯝ ꯆꯟꯅꯕ ꯃꯣꯏꯗꯣ ꯑꯃꯃꯝ ꯆꯟꯅꯔꯒ ꯀꯩꯅꯣ ꯀꯥꯎꯅꯕ ꯄꯦꯅꯥꯜꯇꯤ ꯀꯥꯎꯅꯕ
ꯑꯥ
ꯑꯗꯨꯗꯅꯤ ꯑꯃꯅ ꯃꯔꯤ ꯆꯟꯕ ꯑꯃꯅ ꯑꯍꯨꯝ ꯆꯟꯕ ꯑꯗꯨ ꯂꯩꯍꯧꯔꯦꯅ ꯑꯗꯨꯝ
ꯎꯝ
ꯑꯥꯔꯖꯦꯟꯇꯤꯅꯥꯁꯦ ꯑꯝꯇ ꯄꯣꯍꯧꯔꯗꯤ ꯐꯅꯤ ꯃꯤꯁꯧ ꯆꯪꯗꯣꯔꯦ ꯃꯣꯏ ꯐꯦꯟ ꯃꯌꯥꯝꯁꯤꯅ
ꯑꯁ ꯑꯗꯨꯅꯦ ꯃꯣꯏ ꯑꯩꯅ ꯄꯥꯝꯃꯤꯖꯤꯕꯣ ꯑꯇꯩ ꯑꯇꯩꯅ ꯒꯣꯜ ꯆꯟꯕ ꯀꯦꯝ ꯈꯟꯗꯦ ꯃꯦꯁꯤꯅ ꯒꯣꯜ ꯆꯟꯗꯕꯁꯤꯅꯦ ꯄꯥꯝꯃꯤꯁꯤ
ꯑꯁ ꯌꯥꯗ꯭ꯔꯦ ꯀꯩꯅꯣꯒ ꯑ ꯕꯥꯄꯦꯖꯨ ꯒꯣꯜ ꯆꯞ ꯆꯞ ꯃꯥꯟꯅꯩ ꯃꯥꯜꯂꯦꯅꯦ ꯃꯦꯁꯤꯒ
ꯎꯝ ꯕꯥꯥꯄꯦ ꯂꯧꯖꯕꯟ ꯐꯩꯗꯥ
ꯃꯣꯏ ꯀꯩꯅꯣ ꯇꯧꯗꯣꯔꯦ ꯑ ꯀꯔꯤ ꯒꯣꯜꯗꯟ ꯕꯨꯠꯀꯤ ꯇꯥꯟꯅꯗꯣꯔꯦ ꯃꯕꯥꯥꯏꯅꯤ ꯑꯁ ꯑꯗꯣ ꯍꯥꯏꯗꯤ ꯀꯩꯅꯣ ꯇꯧꯗꯦꯅꯦ ꯑ
ꯇꯔꯦ
ꯑ ꯀ ꯑꯥꯔꯖꯦꯟꯇꯤꯅꯥꯒꯤ ꯇꯥꯔꯤꯕ ꯀꯩꯅꯣꯖꯤꯡꯗꯣ ꯎꯝ ꯑ ꯂꯝꯖꯤꯡꯗꯣ ꯑꯔꯥꯏꯕꯉꯥꯛꯇ ꯑꯣꯏꯌꯦꯕ ꯑꯗꯨꯗꯨꯅ ꯃꯥ ꯍꯥꯏꯗꯤ ꯃꯦꯁꯤ ꯒꯣꯜ ꯆꯟꯕ ꯌꯥꯕꯒꯤ ꯆꯥꯟꯁ ꯌꯥꯝ ꯊꯤ ꯋꯥꯡ ꯂꯩ ꯃꯥꯅ ꯍꯦꯟꯒꯤꯅꯦꯕ
ꯃꯉꯣꯟꯗꯁꯨ ꯑꯗꯨꯝ ꯃꯣꯏꯒꯤ ꯇꯤꯝꯖꯦ ꯃꯦꯁꯤꯗ ꯑꯌꯥꯝꯕ ꯕꯣꯜꯁꯦ ꯄꯤꯅꯕ ꯑꯗꯨꯝ ꯍꯣꯠꯅꯩꯌꯦꯕ
ꯎꯝ ꯃꯉꯣꯟꯗ ꯄꯤꯗꯗꯤ ꯌꯥꯔꯣꯏꯗꯕ ꯍꯥꯏꯗꯤ ꯆꯟꯕꯤꯅꯕ ꯃꯤꯗꯣ ꯋꯥꯠꯂꯦꯕ ꯈꯔ ꯈꯔ ꯃꯇꯦꯛ ꯃꯌꯥ ꯈꯔ ꯈꯔ ꯃꯇꯦꯡ ꯄꯥꯡꯕꯩ ꯋꯥꯅꯤ ꯑꯗꯨꯒ ꯌꯥꯝ ꯃꯦꯟ ꯑꯣꯏꯅꯗꯤ ꯃꯉꯣꯟꯗꯅꯦꯕ
ꯍꯥ ꯃꯥꯅꯦ
ꯃꯉꯣꯟ ꯄꯤꯁꯟ ꯄꯤꯁꯟ ꯆꯟꯍꯟꯕꯅꯦꯃꯦ
ꯎꯝ
ꯐꯖꯩꯗ ꯍꯥꯏꯗꯤ ꯃꯣꯏ ꯇꯤꯝ ꯐꯖꯅ ꯁꯞꯄꯣꯔꯠ ꯇꯧꯔ ꯁꯥꯟꯅꯩ ꯃꯣꯏꯗꯤ
ꯑꯗꯣ ꯍꯥꯏꯕꯗꯤ ꯃꯃꯥꯡ ꯃꯃꯥꯡꯗ ꯃꯣꯏꯅꯒ ꯋꯥꯔꯜ ꯀꯞꯀꯤ ꯐꯥꯏꯅꯦꯜꯒ ꯆꯪꯉꯛꯏꯕ ꯂꯧꯔꯛꯏꯕꯁꯤꯗꯤ ꯑꯩ ꯋꯥꯈꯜꯗꯗꯤ ꯗꯤꯃꯥꯔꯤꯌꯥꯅ ꯑꯌꯥꯝꯕ ꯂꯣꯏ ꯄꯨꯁꯜꯂ ꯃꯉꯣꯟꯗ ꯈꯥꯏꯕꯅꯦꯅ ꯈꯜꯂꯤ
ꯃꯥꯅꯤ ꯀꯩꯅꯣ ꯃꯥꯅꯅꯤ ꯂꯣꯏ ꯁꯦꯝꯕꯤꯔꯤꯁꯦ ꯀꯩꯅꯣ
ꯎꯝ
ꯑꯥ ꯀꯩꯅꯣꯒꯤ ꯑꯥ ꯀꯔꯤ ꯀꯔꯤ ꯀꯔꯤ ꯔꯤꯌꯦꯜ ꯃꯦꯗ꯭ꯔꯤꯠꯇ ꯀꯩꯅꯣꯅ ꯇꯧꯕ ꯑꯗꯨꯃꯥꯏꯅ ꯑꯥ ꯀꯔꯤ ꯕ꯭ꯔꯥꯖꯤꯜꯒꯤ ꯃꯁꯝ ꯁꯥꯡꯕꯗꯣ ꯀꯩꯅꯣꯝ ꯍꯥꯏꯗꯥꯏꯅꯦ ꯃꯃꯤꯡꯗꯣ ꯀꯥꯎꯒ꯭ꯔꯦꯅꯦ ꯑꯁ ꯕ꯭ꯔꯥꯖꯤꯜ ꯅꯠꯇꯦꯍꯦ ꯕ꯭ꯔꯥꯖꯤꯜꯒꯤ ꯃꯁꯝ ꯁꯥꯡꯕ ꯃꯤ ꯈꯔ ꯃꯨꯕꯗꯣꯍꯩ ꯑꯣꯏꯅꯥ ꯀꯥꯎꯕꯗꯣ
ꯔꯣꯅꯥꯜꯇꯤꯗꯣ ꯅꯠꯇ꯭ꯔꯣ ꯑꯗꯨꯗꯤ
ꯅꯠꯇꯦꯃꯦ ꯑꯥ ꯀꯔꯤ ꯀꯔꯤ ꯀꯔꯤ ꯀꯔꯤ ꯑꯁ ꯀꯥꯎꯊꯣꯛꯈ꯭ꯔꯦꯅꯦ
ꯎꯝ ꯀꯅꯥꯅꯣ ꯍꯥꯏꯁꯤꯕꯣ ꯁꯨꯝ ꯈꯟꯕꯗ ꯔꯦꯜꯃꯤꯠꯇ ꯁꯥꯟꯅꯕ ꯕ꯭ꯔꯥꯖꯤꯜ ꯃꯆꯥ ꯃꯁꯝ ꯁꯥꯡꯕ
ꯃꯤ ꯈꯔ ꯅꯦꯝꯕ ꯔꯣꯅꯥꯜꯗꯣꯒ ꯌꯥꯝ ꯆꯥꯟꯅꯕꯗꯣ ꯀꯩꯅꯣꯝ ꯍꯥꯏꯗꯥꯢꯅꯦ ꯃꯃꯤꯗꯣ ꯀꯥꯎꯒ꯭ꯔꯦꯃꯤ
ꯃꯁꯝ ꯁꯥꯡꯕ ꯍꯥꯏꯔꯨꯅꯨ ꯃꯁꯝ ꯁꯥꯕꯧꯗꯧꯅ ꯇꯧꯕꯗꯣ ꯍꯥꯏꯌꯣ ꯃꯥꯔꯁ ꯃꯥꯔꯁ ꯃꯥꯔꯁꯦꯜꯂꯣꯗꯣ ꯑꯁ ꯅꯪ ꯃꯁꯝ ꯁꯥꯡꯕ ꯍꯥꯏꯕꯗꯨꯗ
ꯑꯗꯨ ꯃꯥ ꯍꯥꯏꯗꯤ ꯃꯥꯅ ꯄꯤꯔꯥ ꯄꯤꯔꯥ ꯔꯣꯅꯥꯜ ꯔꯣꯅꯥꯜꯗꯣꯗ ꯆꯜꯍꯟꯕꯗꯣ ꯑꯗꯨꯒ ꯆꯞ ꯃꯥꯟꯅꯩꯌꯦꯕ
ꯑꯥ ꯍꯁ ꯃꯥꯔꯁꯤꯂꯣꯁꯦ ꯐꯖꯕꯅꯤꯅꯦ
ꯐꯖꯕꯅꯦ ꯍꯧꯖꯤꯛ ꯃꯣꯏ ꯑꯍꯟ ꯑꯣꯏꯁꯜꯂꯛꯑꯝꯅꯤꯅ ꯌꯥꯎꯗ꯭ꯔꯦꯗꯅ ꯑꯥ ꯑꯗꯒꯤ ꯕ꯭ꯔꯥꯖꯤꯜꯁꯤꯗꯤ ꯄꯣꯛꯊꯣꯔꯛꯄꯗꯒꯤ ꯕꯣꯜ ꯑꯗꯨꯝ ꯁꯥꯟꯅꯔ ꯂꯥꯛꯑꯕꯅꯤꯅ ꯑꯍꯩ ꯍꯩꯕꯗꯨꯁꯨ ꯃꯌꯥꯝ ꯊꯣꯛꯂꯛꯄ ꯑꯗꯨꯗꯨꯅ ꯃꯣꯏꯁꯨꯝ ꯃꯤꯡꯆꯠ ꯇꯥꯟꯅ ꯂꯩꯗꯣꯏ ꯁꯔꯨꯛꯄꯨꯗꯤꯅ ꯑꯅꯧ ꯑꯅꯧꯕꯖꯦ ꯄꯠ ꯄꯠ ꯄꯠ ꯁꯤꯟꯗꯣꯛꯄꯅꯦꯃꯦ
ꯕ꯭ꯔꯥꯖꯤꯜ ꯒꯤꯗꯤ ꯍꯥꯏ ꯋꯥꯅꯦ ꯏꯁꯀ꯭ꯋꯥꯠ ꯑꯃ ꯄꯨꯂꯞ ꯑꯥ ꯄ꯭ꯂꯦꯟ ꯀ꯭ꯔꯥꯁ ꯇꯧꯕꯗ ꯁꯤꯒ꯭ꯔꯤꯃꯤꯅ ꯁꯀ꯭ꯋꯥꯠ ꯑꯃ
ꯎꯝ
ꯊꯥꯏꯅ ꯃꯣꯏꯅ ꯐꯥꯏꯅꯦꯜ ꯑꯃ ꯂꯧꯔꯨꯔ ꯍꯜꯂꯛꯄꯗ ꯄꯨꯂꯞ ꯁꯤꯕꯗꯣ ꯑꯗꯨꯗꯁꯨ ꯑꯗꯨꯗꯖꯨ ꯕꯣꯜ ꯐꯖ ꯐꯖꯕ ꯃꯌꯥꯝ ꯌꯥꯎꯔꯝꯗꯣꯏꯅꯦꯕ
ꯌꯥꯎꯔꯤꯃꯤ ꯀꯩꯅꯣꯅꯦ ꯑꯦ ꯐꯅꯤꯜꯒ ꯂꯧꯔꯛꯄ ꯍꯥꯏꯁꯦ
ꯕꯔꯥꯖꯤꯜ ꯒꯤꯗꯤ ꯃꯣꯏꯒꯤ ꯏꯁꯀ꯭ꯋꯥꯠꯁꯦ ꯃꯣꯏꯗ ꯍꯦꯛ ꯇꯧꯔꯛꯄ ꯄ꯭ꯂꯦꯌꯔ ꯈꯨꯗꯤꯪꯃꯀꯁꯦ ꯏꯁꯇꯥꯔ ꯂꯣꯏ ꯑꯣꯏꯗꯀꯣ
ꯑꯥ
ꯑꯅꯦ ꯏꯁꯇꯥꯔ ꯑꯗꯨꯝ ꯑꯌꯥꯝꯕ ꯂꯣꯏꯅ ꯑꯣꯏꯌꯦꯕ
ꯍꯣꯏ ꯍꯣꯏ
ꯍꯟꯗꯛꯀꯤ ꯋꯥꯔꯜ ꯀꯞꯁꯤꯅ ꯑꯍꯟ ꯈꯔꯗꯤ ꯄꯣꯊꯥꯒꯦ ꯍꯥꯏꯔꯛꯑꯅꯤꯅꯦ
ꯄꯣꯊꯥꯔꯅꯤ ꯀꯩꯅꯣ ꯔꯣꯅꯥꯜꯗꯣ ꯇꯣꯂꯛꯑꯅꯤ ꯑꯗꯒꯤ ꯑꯇꯣꯞ ꯑꯇꯣꯞꯄ ꯒꯤꯁꯨ ꯇꯣꯛ ꯀꯌꯥꯔꯅꯤ ꯍꯥꯏꯗꯤ ꯆꯍꯤ ꯃꯔꯤ ꯃꯔꯤ ꯇꯧꯔ ꯆꯍꯤ ꯃꯔꯤ ꯃꯔꯤ ꯂꯩꯔꯒ ꯇꯧꯕꯅꯤꯅꯀꯣ ꯁꯥꯟꯅꯕꯅꯤꯅ
ꯎꯝ
ꯎ ꯎ ꯎꯝ ꯍꯥꯏꯗꯤ ꯍꯧꯖꯤꯛ ꯆꯍꯤ ꯀꯨꯟꯊ꯭ꯔꯥꯒ ꯅꯤꯄꯜ ꯀꯨꯟꯊ꯭ꯔꯥ ꯃꯥꯄꯟꯗꯤ ꯑꯌꯥꯝꯕꯅ ꯁꯨꯅꯔꯝꯃꯅꯦꯕ
ꯃꯁꯤꯟ ꯀꯨꯟꯊ꯭ꯔꯥ ꯃꯥꯄꯒꯤ ꯑꯃꯨꯛ ꯁꯨꯔꯛꯀꯅꯦ
ꯑꯥ ꯃꯤꯁꯤ ꯍꯣꯏꯐꯧꯇꯤ ꯌꯥꯎꯈꯤꯕ ꯌꯥꯎꯈꯤꯕ ꯌꯥꯔꯤ ꯃꯥ ꯃꯊꯪꯗꯣ ꯑꯗꯣ ꯇꯝꯕ ꯉꯝꯗꯦ ꯆꯍꯤ ꯂꯤꯁꯜꯂꯛꯑꯕꯅꯤꯅ
ꯒꯤ ꯑꯗꯨꯗꯤ ꯅꯤꯐꯨ ꯃꯥꯇ ꯁꯍꯔꯅꯦꯕ
ꯎꯝ ꯍꯧꯖꯤꯛꯐꯥꯎꯗ ꯆꯦꯟ ꯉꯝꯗ꯭ꯔꯦ ꯃꯥꯗꯤ ꯑꯗꯨꯅꯦ ꯆꯍꯤ ꯅꯤꯐꯨ ꯃꯉꯥ ꯁꯨꯔꯀꯥꯟꯗꯗꯤ ꯀꯃꯥꯏꯅ ꯆꯟ ꯉꯟꯅꯏ
ꯃꯥꯅꯦ ꯑꯗꯨꯗꯤ ꯑꯁ ꯕꯦꯔꯥ ꯀꯥꯔ
ꯑꯩ ꯇꯁꯦꯡ ꯌꯧ ꯍꯟ ꯅꯤꯡꯗ꯭ꯔꯦꯗꯃꯁ
ꯑꯗꯨꯅꯦ
ꯂꯣꯏ ꯃꯥꯏ ꯂꯣꯏꯔꯝꯗꯥꯏꯁꯤꯗ ꯃꯥꯒꯤ ꯃꯤꯡꯆꯠ ꯂꯣꯏ ꯂꯣꯏꯗꯣꯔꯦꯕ ꯎ
ꯃꯥꯏ ꯂꯧꯔꯃꯗꯥꯏ ꯃꯒꯤ ꯑꯗꯨꯅꯦ ꯈꯔ ꯐꯔꯀꯗ ꯄꯣꯊꯥꯒꯗꯕꯗꯣ ꯑꯗꯨꯝ ꯄꯣꯊꯥ ꯒꯗꯕꯗꯣ ꯑꯗꯨꯝ ꯁꯥꯔ ꯂꯩꯔꯦ
ꯎꯝ
ꯃꯥꯁꯦ ꯋꯔꯂꯗꯀꯥꯞ ꯇꯥꯔꯨꯛ ꯂꯛ ꯁꯨꯔ ꯃꯥꯜꯦ ꯃꯥ ꯀꯧꯔꯑꯀꯂꯤꯁꯦ
ꯁꯨꯔꯦ
ꯃꯁꯤꯅꯥ ꯃꯉꯥꯔꯛ
ꯃꯦꯁꯁꯤꯅꯥ ꯃꯉꯥꯗ ꯔꯣꯅꯥꯜꯗꯣꯅ ꯍꯥꯡꯂꯦ ꯃꯃꯡ ꯍꯣꯏ ꯃꯦꯟ ꯅꯦꯃꯔ ꯗꯤ ꯀꯨꯏꯔꯝꯈꯤꯔꯣꯏꯍꯦ
ꯑ
ꯍꯥꯏꯗꯤ ꯃꯦꯁꯦꯟ ꯌꯥꯝ ꯊꯤ ꯍꯥꯜꯂꯦꯕ ꯃꯉꯣꯟꯗꯩꯗꯤ
ꯑꯣ
ꯀꯨꯏꯗ꯭ꯔꯤ ꯀꯩꯅꯣ ꯅꯦꯃꯥꯔꯅ ꯀꯩꯅꯣ ꯇꯧꯔꯛꯔꯕ ꯇꯨ ꯊꯥꯎꯖꯟ ꯇꯨ ꯊꯥꯎꯖꯟ ꯑꯩꯅ ꯈꯟꯕꯗ ꯇꯦꯟꯗ ꯑꯃ ꯁꯥꯟꯅꯔꯦꯀꯣ ꯇꯦꯟꯗ ꯃꯥ ꯌꯥꯎꯗꯦꯕ ꯇꯦꯟ ꯑꯗꯨꯗꯤ ꯐꯣꯔꯇꯤꯟꯗꯔꯥ ꯐꯣꯔꯇꯤꯟꯗꯔ ꯑꯃ ꯇꯧꯒꯦꯕꯗꯣ
ꯎ ꯐꯣꯔꯇꯤꯟ ꯗ ꯑꯃ
ꯆꯍꯤ ꯃꯔꯤ ꯃꯔꯤ ꯑꯣꯏꯅꯗꯤ ꯐꯣꯔꯇꯤꯟ ꯋꯥꯡꯉꯅꯦ ꯑꯗꯨ ꯑꯗꯨꯋꯥꯏꯗꯩꯔ ꯑꯦꯠꯇꯤꯟꯗꯔ ꯐꯣꯔꯇꯤꯟꯗꯔ ꯑꯗꯨꯃꯥꯏꯅ ꯑꯣꯏꯈꯤꯕꯅꯦ ꯃꯥ ꯌꯥꯎꯔꯛꯈꯤꯕꯗꯣ ꯀꯥꯎꯈ꯭ꯔꯦꯕ ꯀꯣꯏ ꯔꯧꯅꯤꯅꯤ
ꯃꯥꯁꯨ ꯕꯣꯜꯗꯤ ꯐꯖꯕꯅꯦ ꯏꯁꯀꯤꯜ ꯂꯩꯔꯒ ꯀꯩꯅꯣ ꯇꯧꯕ ꯍꯥꯏꯇꯥꯔꯦ ꯃꯁꯥꯥꯁ ꯌꯥꯝ ꯁꯣꯟꯕ ꯍꯥꯏꯇꯥꯔꯦ ꯏꯟꯖꯨꯔꯤꯁꯨ ꯌꯥꯝ ꯂꯩꯒꯟꯕ
ꯃꯥꯅꯦ ꯃꯁꯥ ꯁꯣꯟꯕꯩꯅꯦ ꯃꯥ ꯍꯧꯖꯤꯛ ꯁꯥꯟꯅꯕ ꯌꯥꯎ ꯌꯥꯗ꯭꯭ꯔꯤ ꯀꯩꯅꯣ ꯌꯥꯗꯕꯃꯛꯇꯤ ꯅꯠꯇꯦ ꯑꯗꯨꯑꯣꯏꯁꯨ ꯁꯥꯟꯅꯔꯣꯅꯣꯅ ꯗꯣꯛꯇꯔꯅ ꯃꯥꯒꯤ ꯗꯣꯛꯇꯔꯗꯨꯅ ꯍꯥꯏꯔꯝꯃꯤꯅꯤ ꯂ‌ꯣꯏꯔ‌ꯦ ꯃꯥꯡꯖꯗꯧꯔꯕꯅꯦ ꯌ‌ꯦꯡꯉꯣ ꯃꯥꯒꯤ ꯃꯥꯒꯤ ꯀꯩꯅꯣ ꯂꯥꯛꯑꯝꯗꯥꯏꯁꯤꯗ ꯃꯥꯒꯤ ꯏꯔꯥ ꯂꯥꯛꯑꯝꯗꯥꯏꯁꯤꯗ ꯃꯥꯡꯖꯔꯝꯅꯤ ꯌ‌ꯦꯡꯉ‌ꯣ
ꯎꯝ ꯑꯗꯨꯕꯨ ꯕ‌ꯣꯜꯗ ꯍꯥꯏꯕ ꯋꯥꯅꯤ ꯔꯣꯅꯥꯜꯗꯣ ꯃꯦꯁꯤꯒꯤ ꯏꯔꯥꯁꯤꯗꯤ ꯄꯥꯛ ꯍꯜꯂꯛꯇꯣꯏꯗꯤ ꯃꯥꯟꯗ꯭ꯔꯦꯗ꯫
ꯍꯜꯂꯛꯑꯔꯣꯏꯌ‌ꯦ꯫ ꯂꯣꯏꯔꯕꯅꯦ꯫
ꯕꯣꯜꯗꯤ ꯐꯖꯔꯤ ꯉꯥꯛꯇꯅꯤꯗ ꯍꯥꯏꯕꯋꯥꯅꯤ ꯃꯥꯏ ꯃꯥꯏꯒꯤ ꯐ‌ꯦꯟꯁꯤꯡꯗ‌ꯣ ꯂꯥꯛꯄꯒꯤꯀ‌ꯣ
ꯎꯝ
ꯕꯣꯜ ꯍꯥꯏꯁꯤꯇꯕꯨ ꯑꯃꯅ ꯊꯣꯏꯅꯤ ꯑꯃꯅ ꯄꯣꯅꯤ ꯍꯥꯏꯕ ꯉꯝꯕ ꯅꯠꯇꯦ꯫
ꯅꯠꯇꯦ ꯅꯠꯇꯦ ꯁꯨꯝ ꯑꯩꯈꯣꯏꯁꯨ ꯄꯥꯝꯖꯔꯨꯕꯗꯨꯒꯤ ꯄꯣꯅꯤ ꯈꯪ ꯈꯪꯅ ꯄꯥꯝꯖꯔꯨꯕꯗꯨꯒꯤ ꯊꯥꯖꯜꯂꯤꯕꯅꯤ ꯄꯩꯁꯥꯒꯁꯦ꯫ ꯗꯥꯎ ꯌꯥꯗꯅ ꯀꯥꯔꯛꯑꯗꯤꯅ꯫
ꯀꯩꯀꯩ ꯑꯦꯞꯁꯇ ꯀꯩꯀꯩ ꯄꯩꯁꯥ ꯊꯥꯅꯔꯤꯒꯦ ꯍꯧꯖꯤꯛꯀꯥꯟꯁꯤꯕꯣ꯫
ꯀꯔꯤ?
ꯄꯩꯁꯥ ꯊꯥ
ꯑꯩ ꯀꯔꯤ ꯈꯪꯗꯦꯗ꯫ ꯀꯩ ꯀꯩꯗ ꯊꯥꯅꯕꯅꯣ ꯑꯩꯗꯤ ꯃꯤ ꯃꯤ ꯑꯣꯏꯅ ꯗꯥꯏꯔꯦꯛ ꯗꯥꯏꯔꯦꯛ ꯊꯥꯅꯕꯅꯦ ꯑꯩꯈꯣꯏ ꯃꯁꯦꯟ꯫
ꯍꯥ
ꯑꯣ ꯐꯔꯦ ꯑꯗꯨꯗꯤ ꯂꯩꯔꯣ ꯑꯩꯁꯨ ꯂꯝꯖꯦꯜ ꯉꯥꯛꯇ ꯆꯦꯜꯂꯨꯒꯦ꯫ ꯅꯨꯡꯗꯥꯡ ꯋꯥꯏꯔꯝ ꯑꯣꯏꯁꯤꯜꯂꯛꯄꯒꯤ꯫
ꯍ ꯍꯣ ꯍꯣꯏ
ꯎꯝ ꯊꯝꯃꯦ ꯊꯝꯃꯦ꯫
ꯍꯣꯏ ꯍ‌ꯣꯏ